ꯎ
ꯍꯜꯂꯣ ꯑꯣ ꯇꯌꯦ ꯇꯥꯏꯌꯦ ꯑ
ꯑꯩ ꯑꯩꯒꯤ ꯐꯣꯟꯗꯣ ꯈꯔꯗꯤꯔꯥꯟꯅꯕ ꯑꯗꯨꯒꯤ
ꯑꯣꯣꯏ
ꯄꯦꯗꯧꯔꯤꯔꯤꯅꯣ
ꯑ
ꯀꯔꯤ ꯇꯧꯔꯤꯒꯦꯕ
ꯀꯩꯁꯨ ꯇꯧꯗꯦ ꯑꯗꯨꯝ ꯆꯠꯊꯣꯛ ꯆꯠꯁꯤꯟꯂꯒ ꯂꯩꯕꯅꯤꯗ
ꯆꯥꯛ ꯆꯥꯔꯕꯣ
ꯆꯥꯗ꯭ꯔꯤꯌꯦ ꯅꯪꯗꯤ ꯆꯥꯔꯕ꯭ꯔꯣ
ꯁꯥꯔꯦ ꯑꯩꯗꯤꯅꯦ ꯁꯥ
ꯑꯥ ꯑꯥ ꯑꯥ ꯀꯔꯤ ꯃꯊꯦ ꯁꯥꯔꯦ
ꯑꯣ
ꯍꯥ ꯀꯔꯤꯃꯦꯜꯁ ꯍꯥ꯭ꯂ ꯍꯥ ꯆꯀꯟ
ꯍꯣꯏ
ꯑꯁ ꯑꯗꯨꯗꯤ ꯍꯥꯎꯕ ꯑꯦꯟꯁꯥꯡꯅꯤꯅꯦ
ꯅꯗꯤ ꯈꯔꯤꯗ ꯍꯣꯡꯒꯦ
ꯑꯩꯗꯤ ꯕꯤꯇꯔꯒꯥꯠ ꯀꯉꯥꯎꯒ ꯑꯜꯂꯨ ꯑꯗꯨꯒ ꯍꯋꯥꯏꯒ ꯍꯋꯥꯏ ꯆꯝꯐꯨꯠ
ꯑꯣꯝ
ꯑꯁꯤꯗꯤ ꯀꯩꯗꯧꯔꯅꯤ ꯀꯥꯏ ꯆꯛꯀꯦꯔꯣ
ꯑ ꯑꯉꯥꯡ ꯁꯤꯕ ꯅꯗꯅ ꯊꯕꯛ ꯑꯇꯣꯞꯄ ꯂꯩꯇꯦ ꯑꯩꯒꯤꯗꯤ
ꯑꯆꯥ ꯑ ꯑꯉꯥꯡ ꯀꯌꯥ ꯁꯨꯔꯦ
ꯑꯥ
ꯇꯔꯦ
ꯑꯉꯥꯡꯗꯣ
ꯑꯥ
ꯀꯦꯕ
ꯑꯉꯥꯡ ꯁꯦꯟꯅꯔꯒꯅꯤꯕ
ꯍꯣꯏ ꯑꯉꯥꯡꯁꯤꯅ ꯍꯥꯏꯔ ꯂꯩꯌꯦ
ꯑ ꯀꯅꯥꯒꯤ ꯑꯉꯥꯡ ꯅꯥꯡꯒꯤꯔ ꯑꯇꯣꯞꯄꯒꯤꯔ
ꯑꯩ ꯏꯅꯦꯗꯥ
ꯑꯁ ꯑꯉꯥꯡ ꯀꯌꯥ ꯁꯨꯔꯦꯗꯣ
ꯑ ꯅꯨꯇꯤ ꯃꯆꯥ ꯑꯍꯨꯝ ꯁꯨꯔꯦ
ꯑ ꯑꯁ ꯑꯗꯨꯗꯤ ꯐꯩꯅꯦ ꯅꯨꯄꯤ ꯅꯨꯄꯤ ꯃꯆꯥ ꯉꯥꯛꯇ
ꯑꯣ ꯅꯨꯄꯤ ꯉꯥꯛꯇꯅꯦ
ꯑꯁ ꯇꯗꯤ ꯑꯒ꯭ꯔꯦꯍꯦ ꯅ ꯅꯚꯅꯤꯗꯤ ꯀꯃꯥꯏ ꯅ ꯇꯥꯎꯕ꯭ꯔꯣ
ꯑꯗꯨꯅꯦ ꯃꯊꯥꯡꯗ ꯅꯨꯄꯥꯕꯨ ꯑꯣꯏ
ꯑ ꯄꯥ ꯄꯣꯀꯗꯄꯅꯤ ꯅꯨꯄꯤ ꯅꯨꯄꯥ ꯀꯩꯅꯣꯒꯤ ꯈꯦꯠꯅꯅꯤꯡꯉꯥꯏ ꯂꯩꯇꯦꯗ ꯅꯨꯄꯤꯁꯨ ꯐꯥꯏ ꯅꯨꯄꯥꯁꯨ ꯐꯥꯏ ꯅꯨꯄꯤꯁꯨ ꯅꯨꯄꯤꯒꯤ ꯊꯕꯛ ꯑꯍꯟꯅ ꯑꯩꯈꯣꯏꯅ ꯆꯥꯔꯅꯤꯅꯦ
ꯎꯄꯥꯗꯤ ꯄꯣꯛꯂꯒ ꯉꯧꯁꯤ ꯅꯥꯔꯗꯤ ꯀꯃꯥꯏꯅ ꯇꯧꯅꯤ ꯨ ꯊꯥꯛꯂꯒ ꯖꯥꯖꯥꯠ ꯇꯧꯔꯗꯤ ꯑꯩꯁꯨ ꯌꯥꯗꯦꯅꯦ ꯑꯩꯈꯣꯏꯁꯨ ꯅꯨꯄꯤꯅ ꯑꯍꯥꯟꯕꯅ ꯐꯥꯏ
ꯍꯣꯏ ꯑꯗꯨꯝ ꯑꯗꯨ
ꯅꯨꯄꯤ ꯅꯨꯄꯥ ꯍꯟꯗꯛꯇꯤ ꯅꯨꯄꯤ ꯅꯨꯄꯥꯈꯤ ꯎ
ꯑꯩꯈꯣꯏꯅ ꯑꯐꯕ ꯂꯝꯕꯤꯗ ꯇꯥꯛꯄ ꯍꯩꯕꯁꯦ
ꯑ ꯅꯨꯄꯤ ꯅꯨꯄꯥ ꯀꯒꯤ ꯑ ꯈꯦꯅꯅꯤꯡꯉꯥꯏ ꯂꯩꯇꯦꯅꯦ ꯍꯟꯗꯛꯇꯤ ꯂꯥꯏꯔꯤꯛ ꯐꯖꯅ ꯇꯝꯂꯗꯤꯀꯣ
ꯍꯣꯏ ꯑꯗꯨ ꯑꯗꯨ
ꯂꯥꯏꯔꯤ ꯂꯥꯏꯔꯤꯛ ꯇꯝꯕꯁꯨ ꯅꯨꯄꯤꯅ ꯐꯖꯅ ꯇꯝꯅꯗꯤ ꯐꯩꯅꯦ ꯅꯨꯄꯤꯗꯤ ꯏꯁꯆꯝ ꯁꯝꯅꯒꯀꯣ ꯑꯩ ꯃꯥꯒꯤ ꯀꯩꯅꯣꯒꯤ ꯃꯥꯅ ꯍꯣꯅꯥꯕꯨꯁꯨ ꯀꯜꯂꯤ ꯅꯨꯄꯥꯗꯤ ꯑꯩꯁ ꯀ꯭ꯂꯥꯁ ꯇꯦꯟ ꯄꯥꯁ ꯇꯧꯔꯣ ꯀ꯭ꯂꯥꯁ ꯇꯦꯟ ꯄꯥꯁ ꯇꯧꯗ꯭ꯔꯤꯉꯩꯗꯗꯤ ꯍꯤꯗꯥꯛ ꯄꯥꯏꯕ ꯍꯧꯔꯅꯦꯕ ꯚꯥꯏ ꯃꯥ ꯄꯩꯁꯥ ꯄꯤꯔꯣ ꯀꯥꯏꯅꯀꯣ ꯑꯩꯈꯣꯏ ꯑꯩꯈꯣꯏꯒ ꯑꯩꯈꯣꯏꯁꯨ ꯁꯨꯃꯥꯏ ꯇꯧꯔꯛꯏꯕ ꯀꯣꯂꯦꯖ ꯀꯥꯕ ꯃꯇꯝꯗꯀ ꯍꯤꯗꯥꯛ ꯄꯥꯏꯅꯤꯡꯉꯥꯏ ꯄꯩꯁꯥ ꯊꯥꯔꯛꯑꯣ
ꯒ꯭ꯌꯥꯟ ꯇꯥꯕ ꯌꯥꯝ ꯂꯩꯌꯦ ꯆꯠꯄ ꯑꯣꯏꯔꯁꯨꯀꯣ ꯑꯗꯨꯕꯨ ꯍꯥꯏꯕꯗꯤ ꯑꯗꯨꯕꯨꯗꯤ ꯑꯗꯨꯝ ꯃꯃꯥ ꯃꯄꯥꯅ ꯍꯥꯏꯕ ꯥꯏ
ꯑ
ꯄꯨꯛꯅꯤꯡꯁꯨ ꯈꯔ ꯈꯪꯕ ꯍꯦꯂꯦꯕ
ꯎꯝ ꯑ
ꯍꯥꯟꯅ ꯑꯩꯁꯤꯗ ꯇꯝꯄꯥꯛꯇ ꯂꯩꯔꯤꯉꯩꯗ ꯅꯨꯄꯤ ꯑꯃꯁꯨ ꯅꯨꯄꯤ ꯉꯥꯛꯇ ꯇꯔꯨꯛ ꯄꯣꯛꯑꯦ ꯍꯥꯏꯌꯦꯕꯀꯣ
ꯎꯝ
ꯑꯗꯨꯝ ꯅꯨꯄꯥꯗ ꯑꯁ ꯅꯨꯄꯤ ꯅꯨꯄꯤ ꯇꯔꯨꯛ ꯉꯥꯛꯇꯅꯦ ꯑꯗꯨ ꯎ ꯃꯅꯤꯌꯨꯝ ꯄꯥꯟꯕꯥꯟ ꯃꯈꯩꯁꯤꯁꯨ ꯗꯣꯛꯞꯇꯔꯗ ꯄꯥꯟꯕ ꯑꯣꯐꯤꯁꯥꯔꯗ ꯄꯥꯟꯕ ꯉꯥꯛꯇ ꯑꯣꯏꯅꯤꯁ ꯑꯩꯈꯣꯏ ꯀꯔꯤꯁꯨ ꯋꯥꯅꯤꯡꯉꯥꯏ ꯂꯩꯇꯦ ꯅꯨꯄꯥ ꯄꯣꯛꯦ ꯋꯥꯈꯜꯗꯁꯨ ꯍꯟꯊꯥꯅꯤꯡꯉꯥꯏ ꯂꯩꯇꯦ ꯍꯥꯏꯅ ꯃꯥ ꯐꯖꯅ ꯋꯥꯔꯤ ꯁꯥꯔ
ꯑꯥ ꯅꯪ ꯅꯨꯄꯥꯕꯨꯁꯨ ꯍꯥꯏꯕꯤꯔꯛꯑꯣ ꯑꯩꯅ ꯑꯦ ꯅꯨꯄꯤ ꯅꯨꯄꯥ ꯈꯦꯠꯅꯕ ꯂꯩꯇꯦ ꯍꯌꯦ ꯃꯤ ꯑꯇꯣꯞꯄ ꯄꯥꯈꯪ ꯈꯣꯏꯅꯅꯀꯣ ꯐꯖꯅ ꯍꯥꯏꯕꯤꯔꯣ ꯑꯗꯨꯗ ꯅꯠꯇ꯭ꯔꯗꯤ ꯑꯦ ꯅꯪ ꯅꯪ ꯅꯨꯄꯥ ꯅꯪ ꯅꯨꯄꯥ ꯄꯣꯛꯇꯦ ꯀꯥꯏꯅꯈꯣꯨ ꯀꯍ ꯇꯧꯔꯛꯀꯅꯦꯕ
ꯑꯗꯤ ꯑꯏꯩꯅ ꯑꯁꯤ ꯑꯗꯣꯟꯝꯒꯤꯁꯦ ꯄ ꯄꯣꯛꯇ ꯍꯥꯏꯗ ꯑ ꯅꯨꯄꯤ ꯄꯥꯝꯕ꯭ꯔꯥ ꯅꯨꯄꯥ ꯄꯥꯝꯕ꯭ꯔꯥ ꯑꯁ ꯅꯨꯄꯤꯤꯅ ꯄꯥ ꯈꯥꯏꯗꯗ ꯏꯁꯨꯅꯠꯇꯗ ꯂ ꯣꯏ ꯇꯅ ꯌꯦ
ꯎꯝ
ꯑꯗꯨ ꯃꯤ ꯈꯔꯗꯤ ꯅꯨꯄꯤ ꯄꯣꯛ ꯄꯇꯦ ꯅꯨꯄꯥ ꯄꯣꯛꯇꯦ ꯍꯥꯏꯅ ꯀꯟ ꯌꯥꯝ ꯇꯥꯕ ꯂꯩꯌꯦꯕ ꯅꯨꯄꯥꯁꯤ
ꯑꯥ ꯑꯥ ꯑꯁ ꯑꯗꯨ ꯑꯗꯨ ꯌꯥꯝ ꯂꯩꯕꯅꯤ ꯄꯥꯈꯥꯡꯁꯨ ꯅꯨꯄꯤꯁꯨ ꯆꯞ ꯃꯥꯟꯅꯩ ꯍꯟꯗꯛꯇꯤ ꯃꯤꯒꯤ ꯃꯤ ꯇꯣꯞꯄꯅ ꯑꯦꯁ ꯍꯧꯖꯤꯛꯇꯤ ꯑꯉꯥꯡ ꯑꯍꯨꯝꯗꯤ ꯄꯣꯛꯅꯤꯡꯉꯥꯏ ꯃꯇꯝ ꯂꯩꯔꯤꯅꯤ
ꯑꯩꯈꯣꯏ ꯏꯃꯥ ꯑꯩꯈꯣꯏ ꯏꯃꯥ ꯏꯄꯥꯅ ꯑꯣꯏ ꯇꯔꯨꯛ ꯇꯔꯦꯠ ꯅꯤꯄꯥꯟ ꯀꯧꯕꯧꯕꯁꯨ ꯂꯩꯒꯅꯤ ꯏ ꯄꯟ ꯇ꯭ꯔꯥ ꯇꯥ ꯇꯔꯥꯃꯊꯣꯏ ꯇꯔꯥꯅꯤ ꯊꯣꯏ ꯄꯣꯛꯕꯁꯨ ꯂꯩꯩꯕ ꯀꯥꯟꯗ
ꯇꯔꯥ ꯈ꯭ꯋꯥꯏꯗꯒꯤ ꯌꯥꯝꯃꯤꯁꯦ ꯇꯔꯥꯍꯨꯝꯗꯣꯏ ꯐꯥꯎ ꯄꯣꯛꯄ ꯂꯩꯔꯤꯅꯦꯀꯣ
ꯎꯝ ꯑꯩꯈꯣꯏ ꯈꯨꯟꯗ ꯇꯔꯥꯅꯤꯊꯣꯏ ꯄꯣꯛꯄ ꯂꯩ ꯅꯨꯄꯥ ꯉꯥꯛꯇ ꯅꯨꯄꯤ ꯑꯃꯈꯛꯇ ꯅꯨꯄꯥ ꯇꯔꯥ ꯑꯗꯨꯒ ꯑꯃꯗꯤ ꯁꯤ ꯍꯧꯈ꯭ꯔꯦ ꯑꯗꯨꯒ ꯅꯨꯄꯤ ꯑꯃꯗꯣ ꯍꯧꯖꯤꯛ ꯍꯧꯖꯤꯛ ꯅꯣꯏ ꯇꯔꯥꯃꯥꯊꯣꯏ ꯂꯩꯅꯦ ꯇꯔꯥꯃꯥꯊꯣꯏ ꯂꯩꯕ
ꯍꯣ ꯗꯨꯁꯨꯣ ꯅꯨꯄꯤ ꯅꯨꯄꯤ ꯉꯇ ꯇꯥꯏ ꯄꯣꯛꯄꯀꯣ ꯎ ꯅꯥ ꯑꯁꯤ ꯅꯨꯄꯥ ꯃꯆꯥ ꯑꯃꯈꯛꯇ ꯂꯧꯒꯅꯤ
ꯑꯩꯈꯣꯏ ꯑꯩꯈꯣꯏꯗꯤ ꯅꯤꯄꯥꯟ ꯄꯥꯎꯦ ꯅꯨꯄꯤ ꯃꯔꯤ ꯄꯥꯈꯪ ꯃꯔꯤ
ꯑꯣ ꯑꯩꯈꯣꯏꯁꯨꯅꯦ ꯑ ꯑꯩꯈꯣꯏꯁꯨ ꯅꯨꯄꯤ ꯃꯔꯤ ꯄꯥ ꯃꯔꯤꯅꯦ ꯑꯩꯈꯣꯏꯁꯨ
ꯎꯝ
ꯑꯗꯨ ꯍꯧꯖꯤꯛꯇꯤ ꯍꯥꯟꯅꯒꯤ ꯃꯇꯝ ꯅꯠꯇ꯭ꯔꯕꯅꯤꯅ ꯁꯥꯔ ꯌꯥꯝꯌ ꯌꯣꯛꯄ
ꯑ ꯃꯥꯅꯦ ꯑꯩꯈꯣꯏꯗꯤ ꯇꯔꯨꯛ ꯐꯥꯎ ꯄꯣꯛꯄ ꯌꯥꯏꯅꯤ ꯑꯉꯥꯡ ꯑꯩꯈꯣꯏꯅ ꯄꯩꯁꯥ ꯂꯩꯔꯤꯗꯤꯀꯣ ꯑꯗꯨ ꯍꯥꯏꯗꯣꯛꯁꯤꯩꯁ ꯊꯥꯒꯤ ꯋꯥꯕꯅꯤꯅꯦꯕ ꯇꯔꯥ ꯑꯐꯥꯎ ꯄꯣꯛꯄ ꯌꯥꯏꯅꯦꯕ ꯄꯩꯁꯥ ꯂꯩꯔꯤꯗꯤ
ꯄꯩꯥ ꯂꯩꯗꯃꯤꯅ ꯋꯥꯕꯒꯤ ꯑꯩꯈꯣꯏꯅ ꯐꯦꯃꯤꯂꯤ ꯄ꯭ꯂꯥꯟ ꯁꯦꯝꯃꯒ ꯀꯣ ꯑꯔꯤ ꯑꯍꯣꯝꯅꯥꯥꯟꯄꯤ ꯆꯄ ꯋꯥꯅꯤꯕ ꯑꯩꯈꯣꯏ ꯏꯄꯥ ꯏꯃꯥꯗꯤ ꯎꯏꯁ ꯀꯈꯣꯏꯁꯤꯡ ꯇꯨꯟ ꯅꯤꯄꯥꯥꯟ ꯄꯣꯛꯑꯦ ꯑꯗꯨꯒ ꯑꯇꯣꯞꯄ ꯃꯃꯥꯅꯗꯤ ꯇꯔꯥ ꯄꯥ ꯃꯄꯥꯟ ꯄꯣꯛꯄꯁꯨ ꯂꯩꯑ ꯇꯔꯥꯃꯥꯊꯣꯏ ꯄꯣꯛꯄꯁꯨ ꯌꯥ ꯌꯥꯝ ꯂꯩꯕꯗꯣ ꯄꯩꯁꯥ ꯂꯩꯇꯕꯁꯨ ꯃꯣꯏꯗꯤ ꯀꯩꯅꯣꯒꯤ ꯃꯣꯏꯒꯤ ꯊꯃꯣꯏꯗꯤ ꯌꯥꯝ ꯆꯥꯎꯕꯗꯣ ꯆꯥꯎꯊꯣꯛꯄꯗꯨꯣꯀꯣ
ꯑꯗꯨ
ꯎꯝ ꯑꯗꯨꯒꯨꯝꯕꯅ ꯄꯥꯝꯃꯤꯕ
ꯑꯗꯨꯅꯤ ꯑꯗꯨꯃꯥꯏꯅ ꯍꯁ ꯆꯥꯎꯊꯣꯛꯄ꯭ꯔꯗꯤ ꯏꯁꯣꯔꯅꯁꯨ ꯑꯗꯨꯝ ꯃꯇꯦꯡ ꯌꯥꯏ ꯌꯥꯅꯕꯣꯄ ꯑꯗꯨꯝ ꯄꯤꯔꯛꯄꯅꯤꯅ
ꯑꯩꯈꯣꯏꯒꯤꯗꯤ ꯑꯅꯤ ꯑꯍꯨꯝ ꯐꯥꯎꯔꯒ ꯌꯥꯝ ꯄꯥꯈꯠꯄꯗꯣ ꯑꯁ ꯄꯩꯁꯥ ꯂꯩꯇꯦ ꯑꯩ ꯏꯆꯥ ꯌꯥꯎꯅꯤꯡꯉꯥꯏ ꯀꯥꯏꯅꯀꯣ
ꯑꯗꯨꯅꯦ ꯑꯗꯨ ꯉꯥꯛꯇꯅꯦ ꯍꯧꯖꯤꯛꯀꯤꯀꯣ
ꯑꯁ ꯏꯃꯥꯅ ꯏꯆꯦ ꯏꯆꯦ ꯑꯩꯈꯣꯏ ꯂꯨꯍꯣꯡꯕꯗ ꯑꯗꯨꯃꯥꯏꯅ ꯍꯥꯏꯌꯦꯅꯦ ꯃꯆꯥ ꯑꯍꯨꯝ ꯈꯛꯇ ꯄꯣꯛꯔꯒ ꯀꯔꯤꯒ ꯋꯥꯈꯜ ꯁꯥꯕ꯭ꯔꯥꯅꯦ ꯑꯩꯈꯣꯏꯗꯤ ꯁꯥꯔꯚꯤꯁꯁꯨ ꯂꯩꯇꯦ ꯄꯩꯁꯥꯁꯨ ꯂꯩꯇꯦ ꯅꯣꯏꯕꯨ ꯅꯤꯄꯥꯟ ꯄꯣꯛꯕꯗ ꯑꯩꯈꯣꯏꯅ ꯀꯃꯥꯏꯅ ꯌꯣꯛꯄ꯭ꯔꯥ ꯑꯗꯨ ꯈꯪꯉꯨꯅꯦ ꯅꯣꯏ ꯈꯔ ꯈꯪꯕ ꯁꯔꯨꯁꯨ ꯂꯩꯒꯗꯕꯅꯤ ꯍꯥꯏꯕꯗꯣ ꯎꯃꯦꯅ ꯅꯅꯦꯦ ꯎꯝ
ꯌꯥꯦ ꯄꯠꯇꯒꯦ
ꯍꯥꯥ
ꯎꯝ ꯃꯤ ꯀꯌꯥ ꯌꯨꯝ ꯄꯥꯟꯈ꯭ꯔꯒꯦ ꯌꯨꯝꯝ ꯄꯥꯟꯗꯕ ꯀꯌꯥꯅꯤ
ꯑꯦ ꯑꯩꯈꯣꯏ ꯅꯨꯄꯤꯈꯣꯏ ꯑꯅꯤ ꯄꯥꯟꯈ꯭ꯔꯦ ꯑꯅꯤꯗꯤ ꯑꯅꯤꯗꯤ ꯄꯥꯟꯗ꯭ꯔꯦ ꯑꯅꯤꯗꯤ ꯂꯩ ꯑ ꯑꯅꯤ ꯂꯩꯔꯦ ꯅꯤ ꯋꯥꯠꯂꯤ ꯏꯁꯩꯦ ꯑꯃ ꯏꯆꯦ ꯑꯃꯅ ꯏꯆꯦ ꯑꯍꯅ ꯂꯨꯍꯣꯡꯕ ꯑꯗꯨꯒꯤ ꯃꯥꯗꯤ ꯏꯅꯥꯎꯅꯨꯄꯤꯅꯤ
ꯃꯣꯏꯅ ꯑꯁ ꯌꯥꯝ ꯋꯥꯔꯦꯗ ꯑꯉꯥꯡ ꯄꯣꯛꯄꯁꯦ ꯑꯣꯍꯨꯝ ꯃꯔꯤ ꯈꯇ ꯄꯉꯅ ꯀꯥꯏ ꯏ ꯅꯨꯣꯏ ꯅꯨꯣꯏ ꯌꯥꯝ ꯑꯉꯥꯡ ꯑꯣꯏꯔꯤꯅꯦ ꯄꯩꯁꯥ ꯂꯩꯔꯗꯤ ꯌꯥꯝ ꯄꯣꯛꯄ ꯌꯥꯏ ꯑꯗꯨꯒ ꯄꯩꯁꯥꯒꯤ ꯃꯇꯥꯡꯗꯅꯦ ꯍꯧꯖꯤꯛꯇꯤ ꯑꯩꯈꯣꯏꯗꯤ ꯌꯦꯡꯉꯛꯇꯣ ꯅꯣꯏꯕꯨ ꯄꯣꯛꯄꯗ ꯅꯤꯄꯥꯟ ꯄꯣꯛꯄꯅꯤ ꯑꯩꯈꯣꯏꯅ ꯍꯨꯃꯥꯡꯅ ꯄꯩꯁꯥ ꯇꯥꯜꯂꯒ ꯅꯣꯏꯕꯨ ꯆꯥꯎꯍꯟꯒꯅꯤ ꯑꯩꯁꯨ ꯋꯥꯈꯠ ꯈꯔ ꯆꯥꯎꯊꯣꯛꯑꯣꯅꯦ ꯋꯥꯈꯜꯗꯤ ꯌꯥꯝ ꯄꯤꯛꯀꯅꯨ ꯑꯍꯨꯝ ꯃꯔꯤꯗꯤ ꯏꯂꯥꯏ ꯂꯥꯏꯅ ꯌꯣꯛꯄ ꯌꯥꯏꯅꯦ ꯁꯨꯃꯥꯏꯅꯀꯣ ꯋꯥꯈꯟꯗꯣ ꯆꯥꯎꯊꯣꯛꯑꯅꯦꯩ ꯏꯃꯥꯅ ꯁꯨꯃꯥꯏꯅ ꯉꯥꯡꯉꯑꯗꯣ
ꯎꯝ ꯑꯗꯣ ꯍꯧꯖꯤꯛꯀꯥꯟꯗꯤ ꯑꯁ ꯃꯇꯝ ꯃꯇꯝꯅ ꯄꯨꯔꯛꯈ꯭ꯔꯅꯤꯅ ꯑꯍꯥ
ꯎꯝ
ꯑꯉꯥꯡ ꯌꯥꯝ ꯄꯣꯛꯅꯤꯡꯉꯁꯨ ꯄꯣꯛꯇꯕ ꯃꯇꯝꯅꯦꯕꯀꯣ ꯊꯟꯇꯥ ꯃꯊꯟꯗ ꯑꯗꯨꯝ ꯇꯣꯛꯈꯤꯕꯅꯦ
ꯃꯔꯤ ꯃꯔꯤ ꯁꯦꯝꯕꯗꯣ ꯑꯃꯨꯛꯀ ꯃꯔꯤꯒꯤ ꯁꯦꯝꯃꯨ ꯑꯗꯨꯒ ꯑꯃꯨꯛ ꯅꯨꯨꯄꯥ ꯄꯣꯛꯂꯗꯤ ꯇꯣꯛꯑꯣ ꯄꯩꯁꯥ ꯂꯩꯔꯗꯤ ꯑꯗꯨꯝ ꯄꯣꯛꯄ ꯌꯥꯏ ꯄꯩꯁꯥꯒꯤꯗꯃꯛꯇꯅꯤꯅꯦ ꯑꯩꯈꯣꯏꯗꯤ ꯍꯧꯖꯤꯛꯇꯤ ꯃꯔꯥꯡ ꯀꯥꯏꯅ ꯏꯖꯨꯀꯦꯁꯟ ꯂꯥꯏꯔꯤꯛ ꯇꯝꯍꯟꯗ꯭ꯔꯗꯤ ꯎꯄꯥꯏ ꯂꯩꯇ꯭ꯔꯦꯕ ꯍꯧꯖꯤꯛꯀꯤ ꯍꯧꯖꯤꯛꯀꯤ ꯀꯩꯅꯣꯒꯤ ꯃꯇꯝꯁꯦ ꯂꯥꯏꯔꯤꯛ ꯇꯝꯍꯧꯗ꯭ꯔꯗꯤ ꯑꯁ ꯌꯥ ꯊꯕꯛ ꯀꯩꯅꯣꯒꯤ ꯊꯕꯛꯁꯨ ꯐꯪꯉꯤ ꯌꯥꯝ ꯋꯥꯏꯑꯦ ꯃꯃꯥꯡꯒꯤ ꯄꯩꯁꯥ ꯇꯥꯅꯒꯀꯣ ꯑꯩꯈꯣꯏꯒ ꯍꯨꯃꯥꯡꯒ ꯄꯩꯁꯥ ꯇꯥꯅꯒ ꯏꯆꯥ ꯌꯣꯛꯄꯗꯤ ꯂꯣꯏꯕ
ꯄꯣꯛꯅꯕꯗꯤ ꯂꯥꯛꯏꯌꯦꯅꯦ ꯌꯣꯛꯅꯕꯅꯤꯅꯦ
ꯑꯥ ꯑꯗꯨꯅꯦ ꯑꯥ
ꯒ꯭ꯌꯥꯟ ꯇꯥꯗꯦ ꯅꯪꯒꯤ ꯀꯔꯤ ꯊꯕꯛ ꯁꯨꯔꯒ ꯂꯩꯕꯔꯣ
ꯑ ꯑꯩ ꯊꯕꯛ ꯁꯨꯗꯦ ꯑꯗꯨꯝ ꯐ꯭ꯔꯤꯗ ꯂꯩꯕꯅꯦ ꯐꯔꯤꯒꯤ ꯃꯤꯅꯦ ꯍꯣꯞꯂꯦꯁ ꯖꯣꯕꯂꯦꯁ ꯖꯣꯕꯂꯦꯁ ꯍꯣꯞꯂꯦꯁꯅꯤ
ꯈꯋ꯭ꯥꯏꯗꯒꯤ ꯅꯨꯡꯉꯥꯏꯕ ꯄꯨꯟꯁꯤꯅꯤꯅꯦ ꯑꯗꯨꯗꯤ
ꯍꯤꯞꯂꯦꯁ ꯅꯣꯏꯒꯤ ꯃꯤꯅꯥꯏ ꯇꯧꯕ ꯂꯥꯛꯀꯦ ꯊꯕꯛ ꯂꯩꯕ꯭ꯔꯥ ꯐꯤ ꯁꯨꯅꯤꯉꯥꯏ ꯑꯉꯥꯡ ꯑꯩꯈꯣꯏ ꯑꯉꯥꯡꯈꯣꯏ ꯍꯒꯤꯁ ꯀꯨꯝꯕ ꯆꯥꯝꯊꯣꯛꯅꯤꯡꯉꯥꯏ
ꯌꯥꯏꯅꯦ ꯑꯗꯨ ꯑꯗꯨꯒꯨꯝꯕ ꯃꯤ ꯂ ꯑꯗꯨꯒꯨꯝꯕ ꯃꯤ ꯂꯥꯛꯑꯗꯤ ꯐꯒꯗꯧꯅꯦꯅ
ꯑꯥ ꯅꯣꯏ ꯅꯣꯏ ꯃꯍꯥꯔꯥꯖꯥꯒꯨꯝꯕꯅ ꯂꯩꯌꯣꯕ ꯑꯁ ꯑꯩꯈꯣꯏꯁꯦ ꯃꯤꯅꯥꯏ ꯂꯩꯔꯦ ꯐꯤ ꯁꯨꯅꯤꯡꯉꯥꯏ ꯑꯉꯥꯡ ꯁꯦꯟꯅꯅꯤꯡꯉꯥꯏꯅꯀꯣ ꯇꯧꯕ ꯂꯥꯛꯀꯦ
ꯑꯗꯨꯒꯨꯝꯕ ꯃꯤꯗꯣ
ꯑ ꯅꯪ ꯅꯨꯄꯥꯗ ꯍꯪꯉꯣ ꯑꯁ ꯃꯤ ꯄꯥꯈꯪ ꯑꯃ ꯋꯥꯔꯤ ꯁꯥꯕ ꯃꯇꯝꯗ ꯁꯨꯃꯥꯏꯅ ꯑꯩꯈꯣꯏꯕꯨ ꯃꯇꯥꯡ ꯄꯥꯡꯕꯤꯅꯤꯡꯉꯥꯏ ꯂꯩꯔꯤꯅꯦ ꯑꯗꯨ ꯀꯥꯎꯁꯤꯔꯅꯀꯣ
ꯌꯥꯏꯅꯦ ꯃꯥꯅꯥꯕꯨ ꯌꯥꯔꯗ
ꯑꯩꯈꯣꯏꯗꯤ ꯖꯣꯕꯂꯦꯁꯇꯣ ꯍꯣꯞꯂꯦꯁ ꯀꯥꯡꯄꯨꯅꯦꯕ
ꯊꯕꯛꯁꯨ ꯁꯨꯕ ꯍꯩ ꯊꯕꯛꯁꯨ ꯊꯕꯛꯁꯨ ꯊꯕꯛꯁꯨ ꯁꯨꯕ ꯍꯩꯇꯦ ꯌꯦꯟꯁꯥꯡꯕꯨꯗꯤ ꯊꯣꯡꯕ ꯍꯩꯅꯦ ꯅꯣꯏ ꯌꯦꯟꯁꯥꯡ ꯊꯣꯡ ꯊꯣꯡꯅꯤꯉꯥꯏ ꯂꯥꯛꯀꯦ
ꯑꯗꯨꯗꯤ ꯑꯩꯈꯣꯏꯒꯤ ꯑꯩꯈꯣꯏꯗ ꯊꯝꯃꯒ ꯆꯥꯛ ꯆꯥꯔꯦꯅꯦ ꯉꯪꯁꯨ
ꯑꯥ ꯃꯦꯗꯥꯝ ꯀꯥꯏꯅ ꯀꯃꯥꯏ ꯀꯔꯤ ꯌꯦꯟꯁꯥꯡ ꯊꯣꯡꯁꯤꯔꯥ ꯀꯥꯏꯅ ꯃꯦꯗꯥꯝ ꯁꯥꯔꯗ ꯀꯧꯔꯛꯒꯅꯤ ꯅꯣꯏꯕꯨꯣ ꯅꯕꯥꯅꯤꯕꯨꯣ ꯇꯝꯄꯥꯛꯇ ꯂꯩꯕ꯭ꯔꯣ ꯅꯣꯏ ꯅꯣꯏꯁꯦ ꯑꯥ ꯑꯥ ꯀꯔꯤ ꯊꯕꯛ ꯇꯧꯔꯤꯒꯦ
ꯑꯁ ꯑꯩꯈꯣꯏ ꯅꯨꯄꯥꯗꯨꯅ ꯑꯗꯨꯝ ꯕꯗ ꯑꯩꯅ ꯑꯗꯨꯝ ꯌꯨꯝꯗ
ꯅꯪ ꯅꯪ ꯅꯨꯄꯥ ꯀꯩꯅꯣꯒꯤ ꯁꯔꯕꯤꯁ ꯑꯣꯏꯕ꯭ꯔꯣ
ꯁꯥꯔꯚꯤꯁ ꯑꯣꯏꯗꯦꯗ ꯍꯣꯏ ꯁꯤ ꯑ ꯀꯩꯅꯣꯗ ꯑꯗꯨꯝ ꯑꯔꯩ ꯑꯔꯩꯕ ꯊꯕꯛ ꯁꯨꯕ ꯍꯥꯏꯕ ꯇꯥꯔꯦ ꯃꯤꯅ ꯀꯧ ꯀꯧꯕ ꯃꯐꯝ ꯆꯠꯂꯒꯀꯣ
ꯑ ꯑ ꯑꯗꯨꯁꯨ ꯐꯥꯏꯅꯦ ꯅꯣꯡ ꯐꯣꯇꯣꯛ ꯎꯝ ꯎ
ꯑꯗꯨ ꯃꯥ꯭ꯔꯗꯤ ꯎꯄꯥꯏ ꯂꯩ
ꯎ ꯁꯨꯃꯥꯏ ꯑꯁꯨꯃꯥꯏ ꯉꯥꯛꯇꯅꯤ ꯍꯤꯡꯂꯤꯉꯥꯏꯗꯣ ꯄꯨꯟꯁꯤꯁꯦ ꯄꯩꯁꯥ ꯂꯩꯇ꯭ꯔꯤꯗꯤ ꯍꯤꯡꯕ ꯌꯥꯗꯕꯅꯤꯅ ꯑꯗꯨꯃꯥꯏꯒꯤ ꯑꯗꯨꯃꯥꯏꯅ ꯊꯕꯛ ꯌꯥꯝ ꯊꯕꯛ ꯇꯧꯕ ꯇꯥꯜꯂꯤꯗꯤ ꯄꯩꯁꯥ ꯐꯪꯂꯪꯂꯔꯣꯏ ꯍꯣꯏ ꯊꯕꯛ ꯇꯧꯕ ꯇꯧꯅꯤꯡ ꯇꯧꯅꯤꯡꯕ ꯃꯈꯣꯏꯅ ꯑꯗꯨꯝ ꯄꯩꯁꯥ ꯄꯥꯏꯕꯗꯨꯅꯦ ꯁꯨꯔꯗꯤ ꯑꯩꯈꯣꯏ ꯍꯖꯤꯔꯥ ꯐꯪꯉꯦ ꯁꯨꯗ꯭ꯔꯗꯤ ꯎꯄꯥꯏ ꯂꯩꯇ꯭ꯔꯦ